ꯍꯜꯂꯣ
ꯍꯂꯣ
ꯀꯩꯗꯧꯔꯤꯅꯣ?
ꯊꯕꯛ ꯇꯧꯔꯒ ꯂꯩ ꯑꯩꯗꯤ ꯅꯪꯗꯤ?
ꯊꯕꯛ ꯆꯤꯟꯕ꯭ꯔꯣ ꯍꯧꯖꯤꯛ?
ꯆꯤꯟꯕꯗꯤ ꯅꯠꯇꯦ ꯑꯗꯨ ꯊꯕꯛ ꯃꯆꯥ ꯇꯧꯔꯒ ꯂꯩꯕꯀꯣ ꯑꯗꯨꯒꯤ
ꯌꯥꯝ ꯑꯥ ꯀꯩꯅꯣ ꯑꯥ ꯀ꯭ꯔꯣꯛꯀ꯭ꯔꯦꯛ ꯀ꯭ꯔꯣꯀ꯭ꯔꯦ ꯌꯥꯝ ꯇꯧꯋꯦ ꯍꯦ
ꯍꯥꯥꯎ
ꯊꯕꯛ ꯇꯧꯕꯒꯨꯝꯅ ꯀꯩꯅꯣ ꯃꯈꯣꯟꯗ ꯌꯥꯝ ꯇꯥꯏ ꯍꯥꯏꯕ
ꯍꯣꯏ ꯍꯣꯏ ꯍꯣꯏ
ꯀꯅꯥ ꯀꯅꯥ ꯂꯩꯕꯅꯣ?
ꯑꯩꯒꯤ ꯃꯔꯨꯞꯁꯤꯡꯒ ꯂꯩ꯫
ꯑꯣ
ꯆꯥꯛ ꯆꯥꯔꯕꯣ?
ꯀꯔꯤꯒꯤ ꯆꯥꯛꯅꯣ ꯍꯧꯖꯤꯛ ꯏꯁ ꯉꯁꯤꯁꯦ
ꯃꯣꯔꯅꯤꯡꯒꯤ ꯑꯌꯨꯠꯀꯤ ꯑꯌꯨꯛꯀꯤ
ꯀꯥꯡꯁꯣꯏ ꯆꯥꯏꯌꯦ꯫
ꯍꯥꯎꯕ꯭ꯔꯣ?
ꯀꯥꯡꯁꯣꯏꯗ ꯑ ꯀꯩꯅꯣ ꯑꯥ ꯉꯥ ꯉꯥꯄ꯭ꯔꯨꯝ ꯍꯥꯏꯕ꯭ꯔꯥ ꯑꯃ ꯂꯩꯕꯗꯣ ꯑꯗꯨꯗꯣ ꯍꯥꯞ
ꯌꯥꯔꯦ ꯌꯥꯔꯦ ꯑꯗꯨꯗꯤ
ꯑꯁꯤ ꯑꯩ ꯅꯍꯥꯟ ꯏꯁꯇꯦꯇꯥꯁ ꯇꯝꯕꯗꯣ ꯅꯍꯥꯟ ꯑꯩ ꯏꯁꯇꯦꯇꯁ ꯇꯝꯕꯗꯣ ꯑꯆꯧꯕꯗꯣ ꯑꯗꯨꯗ ꯀꯪ ꯍꯥꯜꯂꯒ ꯑꯗꯨꯗ ꯊꯝꯕꯀꯣ ꯑꯗꯨꯒꯤ ꯍꯥꯎꯋꯦ ꯍꯥꯏꯕ꯫
ꯑꯗꯣ ꯑꯗꯨꯗꯤ ꯍꯥꯌ ꯍꯥ ꯍꯥꯞꯇ꯭ꯔꯁꯨ ꯌꯥꯏꯅ꯫
ꯀꯩꯅꯣ ꯌꯥꯝ ꯃꯈꯣꯟꯗꯣ ꯑꯁ ꯂꯣꯏꯔꯦ꯫
ꯊꯕꯛ ꯇꯧꯔꯒ ꯂꯩ ꯍꯥꯏꯕꯗꯤ ꯀꯔꯤ ꯍꯥꯏꯗꯒꯤ
ꯑꯗꯨ ꯊꯕꯛ ꯇꯧꯔꯒ ꯂꯩꯔꯤ ꯊꯕꯛ ꯇꯧꯋꯤ ꯍꯥꯏꯕ ꯌꯥꯗ꯭ꯔꯣ ꯑꯉꯛꯄꯅꯤꯀꯣ
ꯑꯩ ꯍꯥꯏꯗ꯭ꯔꯣꯅꯦ ꯑꯩ
ꯑꯠ ꯑꯗꯨꯒꯤ ꯇꯧꯕ ꯌꯥꯗꯦ ꯍꯥꯏꯕ ꯌꯥꯗ꯭ꯔꯣ
ꯑꯥ
ꯀꯁꯇꯃꯔ ꯂꯥꯛꯇꯕ꯭ꯔꯣ ꯃꯤ ꯀꯩꯅꯣ ꯆꯥꯅꯤꯡꯉꯥꯏ ꯊꯛꯅꯤꯡꯉꯥꯏ ꯂꯥꯛꯇꯕ꯭ꯔꯣ?
ꯂꯥꯛꯄꯨꯗꯤ ꯂꯩꯌꯦ ꯃꯤ ꯑꯃ ꯑꯅꯤ
ꯑꯣ
ꯑꯃꯥ ꯑꯅꯤꯗꯤ ꯂꯥꯛ ꯑꯦ
ꯁꯥꯕ꯭ꯔꯣ ꯅꯅꯨꯡꯁꯥ ꯁꯥꯕ꯭ꯔꯣ?
ꯑꯦꯕꯔꯦꯖ ꯂꯩ
ꯁꯥꯕꯁꯨ ꯅꯠꯇꯦ ꯏꯪꯕꯁꯨ ꯅꯠꯇꯦ꯫
ꯑꯩꯈꯣꯏꯗꯤ ꯁꯥꯕꯗꯣ ꯂꯣꯏꯔꯦ
ꯑꯋꯥ ꯇꯥꯎꯅꯥ ꯃꯧꯗ
ꯂꯧ ꯁꯥꯕꯒꯤ ꯂꯧꯗ ꯊꯕꯛ ꯆꯠꯇꯦ ꯈꯪꯕ꯭ꯔꯥ
ꯊꯕꯛ ꯇꯧꯔꯗꯤ ꯁꯥꯕꯧ ꯈꯪꯂꯣꯏ
ꯑꯦꯁ ꯊꯕꯛ ꯇꯧꯔꯗꯤ ꯍꯦꯟꯅ ꯁꯥꯒꯅꯤ ꯑꯗꯨꯒꯤ ꯆꯠꯇꯕꯩꯅꯦ
ꯇꯜ ꯂꯩ ꯍꯥꯏꯌꯣꯛ ꯈꯔ
ꯑꯩ ꯇꯜꯗꯦꯀꯣ ꯅꯠꯇꯦ ꯑꯩ ꯇꯟꯗꯦ ꯌꯥꯝ ꯀꯩꯅꯣ ꯆꯠꯅꯤꯡꯉꯦ ꯍꯥꯏ ꯃꯣꯏꯅ ꯁꯨꯌꯥ ꯌꯥꯗꯕꯒꯤ ꯂꯩ ꯑꯦ ꯈꯪꯗ꯭ꯔꯣ
ꯋꯥꯔꯤꯗꯤ ꯄꯥꯕ ꯅꯨꯡꯉꯥꯏꯈ꯭ꯔꯦꯗ ꯋꯥꯔꯤꯗꯤ ꯐꯖꯅ ꯇꯥꯕ ꯅꯨꯡꯉꯥꯏꯈ꯭ꯔꯦ ꯀ꯭ꯔꯤꯝ ꯀꯟꯅ ꯂꯥꯛꯀꯦꯔꯣꯅ ꯍꯜꯂꯣ